ꯎꯝ ꯇꯥꯏꯌꯦ ꯇꯥꯏꯌꯦ
ꯂꯩ
ꯅꯪ ꯗꯇꯥꯗꯣ ꯌꯥꯝ ꯌꯥꯝꯅ ꯄꯥꯏꯒꯅꯨꯅꯦ
ꯃꯨꯊꯟꯇ ꯂꯣꯏꯈ꯭ꯔꯦ ꯑꯞꯗꯦꯟ ꯇꯧꯕꯗꯒꯤ
ꯐ ꯆꯥꯕꯅꯤ ꯅꯪ
ꯐꯣꯟ ꯂꯥꯎꯠ ꯏꯁꯄꯤꯀꯔꯁꯨ ꯑꯗꯨꯝ ꯊꯝꯕ ꯌꯥꯗꯦ
ꯑꯣ ꯊꯝꯃꯦ ꯋꯥꯆꯦꯠꯗꯤ ꯆꯪꯕ ꯌꯥꯕ꯭ꯔꯥ
ꯑꯥꯎ ꯆꯪꯕꯤ ꯌꯥꯔ
ꯅꯪ ꯆꯪꯕ꯭ꯔꯥ
ꯀꯔꯤꯒꯤꯗꯤ ꯇꯧꯅꯤꯡꯉ
ꯑꯩꯅ ꯍꯥꯏꯕꯗꯤ ꯆꯪꯕ꯭ꯔꯥ ꯍꯥꯏꯕ ꯑꯗꯨ ꯌꯦ ꯉꯁꯥꯏ
ꯍ ꯆꯪꯦ
ꯌꯥꯗꯦꯅꯦ ꯑꯩꯒꯤ
ꯀꯔꯤꯒꯤ
ꯐꯨꯜ ꯕꯦꯛ ꯇꯧꯕ꯭ꯔꯥ
ꯎꯝ ꯇꯥꯎꯗꯦ ꯇꯥꯕ꯭ꯔꯣ
ꯍꯥꯎ ꯇꯥꯏꯌꯦ
ꯑꯣ ꯑꯩ ꯍꯧꯖꯤꯛ ꯕꯦꯛ ꯇꯧꯔꯒ ꯑꯗꯨꯝ ꯍꯣꯇꯦꯜꯗ ꯆꯪ ꯂꯩꯕꯅꯤ
ꯐꯨꯜ ꯕꯦꯛ ꯇꯧꯕ
ꯑꯥꯎ ꯐ ꯇꯧꯔ ꯀꯁꯨ ꯑꯗꯨꯝ ꯆꯥꯡꯂꯤ ꯍꯥꯏ
ꯇꯥꯕ꯭ꯔꯥ
ꯇꯥꯏꯌꯦ ꯇꯥꯏ ꯍꯜꯂꯣ
ꯑ ꯇꯥꯏꯌꯦꯦ
ꯎꯝ ꯇꯥꯎ ꯇꯥꯎ ꯌꯥꯝ ꯇꯥꯎꯗ ꯑꯣ ꯐꯣꯟ ꯂꯥꯎ ꯏꯁꯄꯤꯀꯔꯁꯨ ꯊꯝꯕ ꯌꯥꯗꯦ ꯀꯔꯤꯒꯤꯔꯥ
ꯑꯦ ꯇꯨꯃꯤ ꯂꯩ ꯌꯣ ꯋꯥꯌꯥꯝꯝ ꯅꯥꯡꯒꯣ ꯑꯗꯣ ꯈꯪꯕ꯭ꯔꯥ
ꯅꯪ ꯌꯥꯝ ꯂꯥꯞꯅ ꯆꯠꯒꯅꯨ ꯕꯕꯥ ꯑꯇ
ꯑꯣ ꯑꯗꯨ ꯑꯗꯨꯅꯤ ꯑꯃꯨꯀꯣ
ꯎꯝ
ꯍꯒꯗ ꯇꯂ ꯏꯔꯣ
ꯂꯩꯒꯅꯤ ꯅꯦ ꯆꯥꯗꯕꯅꯦ ꯁꯤꯗꯤ
ꯅꯣꯡ ꯆꯨꯔꯅꯤ ꯕꯦꯇ꯭ꯔꯤꯁꯨ ꯂꯩꯇꯦ
ꯎꯝ ꯁ ꯐꯖꯅ ꯉꯁꯤꯗꯤ
ꯅꯪꯗꯣ
ꯑꯥ
ꯅꯪ ꯕ‌ꯦꯇ꯭ꯔꯤ ꯀꯌꯥ ꯂꯩꯕ꯭ꯔꯥ
ꯐꯣꯔꯇꯤ ꯊ꯭ꯔꯤ ꯑꯩꯗꯤ ꯆꯥꯔꯖꯤꯡ ꯇꯧꯔꯒ ꯑꯗꯨꯝ ꯂꯩꯕꯅꯦ
ꯑꯩ ꯇꯧꯒꯦ
ꯅꯪ ꯇꯥꯎꯒꯅꯨ
ꯂꯩꯇ꯭ꯔꯦꯕ ꯑꯩꯒꯤ ꯕꯦꯇ꯭ꯔꯤ ꯊꯥꯔꯇꯤ ꯈꯛꯇ ꯉꯥꯏꯔꯦꯕ
ꯇꯧꯈ꯭ꯔꯣ
ꯅꯣꯡ ꯂꯥꯛꯑꯦ ꯃꯩ ꯃꯨꯠꯈ꯭ꯔꯅꯤ
ꯑꯧ ꯑꯩꯗꯤ ꯑꯗꯨꯝ ꯇꯧꯒꯅꯤ ꯀꯔꯤꯡꯗꯤ ꯎꯝ
ꯇꯥꯕ꯭ꯔꯣ
ꯑꯥꯎ
ꯊꯣꯛꯂꯛꯑꯣ ꯑꯁꯤꯗꯥ
ꯀꯥꯏꯗꯥꯏꯗꯥ
ꯕꯦꯠꯇ꯭ꯔꯤ ꯑꯩꯒꯤ ꯆꯥꯔꯖꯔꯗꯣ ꯄꯨꯔꯛꯑꯣ
ꯑꯣ ꯑꯣ ꯑꯗꯨꯝ ꯄꯥꯏꯎꯀꯣ
ꯑ ꯑꯥꯎ ꯑꯥꯎ
ꯅꯪꯒꯤ ꯕꯦꯇ꯭ꯔꯤ ꯊꯥꯒ ꯈꯛꯇ ꯉꯥꯏꯔꯦ ꯍꯥꯏꯕ
ꯇꯞꯅ ꯉꯥꯡꯉꯨ ꯇꯞꯅ
ꯏꯔꯥꯡ ꯀꯂꯦ ꯇꯞꯅꯉꯥꯡꯉ ꯎꯝ ꯎꯝ ꯎꯝ ꯎꯝ ꯎꯝ ꯆꯥ ꯊꯣꯡꯅꯕ ꯇꯧꯔꯣ ꯀ꯭ꯔꯤꯔꯥ꯫
ꯎꯝ
ꯇꯥꯗꯔꯦ ꯅꯈꯣꯟ꯫
ꯆꯥꯛ ꯊꯣꯡ ꯗ꯭ꯔꯁꯨ ꯌꯥꯏ
ꯊꯣꯡꯈ꯭ꯔꯣ ꯑꯗꯨꯒ ꯀꯪꯉꯧ ꯉꯧꯔꯣ꯫
ꯋꯥ ꯉꯥꯡꯉꯣ꯫
ꯉꯥꯡꯅꯤꯉꯥꯏ ꯂꯩꯇ꯭ꯔꯦ ꯏꯕꯦꯝꯃ꯫
ꯏꯁꯩ ꯁꯛꯑꯣ ꯢꯁꯩ꯫
ꯏꯊꯟꯇ ꯆꯣ ꯑꯩ ꯍꯧꯖꯤꯛ ꯑꯩ ꯍꯟꯗꯛꯀꯥꯟꯁ ꯏꯁꯩ ꯁꯛꯄ ꯌꯥꯗꯦ ꯁꯣꯔ ꯁꯣꯟꯕ ꯅꯨꯡꯉꯥꯏꯇꯦꯕ ꯑꯗꯨꯒꯤ꯫
ꯏꯁꯩ ꯁꯛꯑꯣ꯫
ꯏꯟꯊꯟꯇ ꯁꯛꯑꫭ ꯂꯥꯇ ꯃꯪꯒꯦꯁꯀꯥꯔꯒꯤ ꯁꯛꯑꯣ꯫
ꯅꯣꯡ ꯇꯥꯒꯗꯧꯔꯦ꯫
ꯇꯥꯒ꯭ꯔꯁꯅꯨ꯫ ꯅꯅꯥꯎ ꯅꯨꯄꯤꯗꫭ ꯌꯥꯝ ꯁꯥꯎꯕ꯭ꯔꯥ꯫
ꯎꯝ
ꯅꯣꯅꯦꯗ ꯂꯩꯕꯗꯨ ꯀꯔꯤ-ꯀꯔꯤ ꯉꯥꯡꯉꯛꯄ꯭ꯔꯥ꯫
ꯀꯪꯗꯦ ꯅꯪꯕꯨ ꯌꯥꯝ ꯁꯥꯎꯋꯦ꯫
ꯎꯝ ꯑꯣꯏꯒꯗꯧ ꯃꯥꯟꯗ꯭ꯔꯦ꯫ ꯍꯌꯦꯡ ꯆꯗꯔꯗꯤ ꯌꯥꯜ ꯌꯥꯔꯣꯏꯗ꯭ꯔꯣ꯫
ꯎꯝ ꯌꯥꯔꯔꯣꯏ ꯍꯌꯦꯡ ꯆꯠꯂꯨ꯫
ꯑ ꯄꯩꯁꯥꯁꯨ ꯈꯔ ꯄꯤꯌꫭ꯫ ꯕꯦꯁ ꯁ꯭ꯀꫭꯜ ꯕꯦꯒ ꯂꯩꯅꯤꯡꯉꯥꯏ ꯄꯤꯔꯣ꯫
ꯒ꯭ꯌꯥꯟ ꯇꯥꯗ꯭ꯔꯦ꯫
ꯃꯥ ꯍꯜꯜꯛꯑꯕꯨ
ꯅꯣꯡ ꯆꯨꯔꯅꯤ꯫
ꯎꯝ
ꯃꯄꯥꯟꯗ ꯐꯤ ꯌꯥꯝ ꯐꯧꯕꯅꯦ ꯂꯧꯕ ꯆꯠꯂꯨ꯫
ꯑ ꯑꯩꯒꯤꯁꯨ ꯌꯥꯕꯅꯦ ꯆꯠꯂꯣꯅ꯫
ꯂꯧꯕ
ꯐꯨꯔꯤꯠꯒ ꯈꯣꯡꯒ꯭ꯔꯥꯎꯒ ꯌꯥꯝ ꯌꯥꯎ ꯍꯧꯖꯤꯛꯇꯤ ꯆꯨꯗ꯭ꯔꯤ꯫ ꯂꯧꯗ꯭ꯔꯁꯨ ꯌꯥꯏ꯫
ꯆꯨꯨꯔꯅꯤ-ꯆꯨꯔꯅꯤ ꯅꯣꯡ ꯌꯥꯝ ꯂꯥꯛꯑꯦ꯫
ꯑꯥ꯫
ꯏꯃꯥꯡꯒꯤ ꯐꯣꯟꯗꯨꯣ ꯕꯦꯇ꯭ꯔꯤ ꯂꯩꯕ꯭ꯔꯥ
ꯗꯦ ꯀꯗꯥꯏ ꯀꯗꯥꯏ ꯊꯝꯝꯕ꯭ꯔ
ꯌꯦꯉꯣ ꯌꯦꯉꯣ
ꯔꯪꯅꯤ ꯃꯥ ꯏꯗꯤ
ꯌꯦ
ꯅꯪ ꯉꯁꯥꯏ ꯑꯩ ꯑꯌꯨꯛꯇ ꯇꯧꯔꯒ ꯅꯪ ꯍꯥꯠꯇꯣꯛꯑꯒ
ꯏꯃꯥ ꯑꯃꯨꯛ ꯌꯦꯡꯕꯅꯦꯕ ꯆꯥꯔꯖ ꯇꯧꯗꯣ
ꯍꯥꯏꯥꯏ ꯇꯝ ꯍꯥꯏ ꯑꯗꯨꯝꯥꯏꯀꯣ
ꯎꯝ ꯅꯨꯡꯁꯤ ꯌꯥ
ꯃꯥꯒꯤꯁꯤ ꯌꯥꯎꯗ꯭ꯔꯦ ꯐꯣꯗꯤ ꯑ
ꯑꯁ ꯆꯄꯣꯠ ꯆꯄꯣꯠ ꯊꯔꯣ ꯊꯔꯣ ꯅꯣꯡ ꯂꯥꯛꯑꯦ ꯅꯣꯡ ꯃꯩ ꯑꯃꯛꯃ ꯈꯔꯗꯤ ꯕꯦꯇ꯭ꯔꯤ ꯂꯩꯔꯔꯣꯏ
ꯍꯒꯤ ꯆꯠꯣꯑꯦ
ꯅꯠꯇꯦ ꯅꯠꯇꯦ ꯑꯦꯛꯁꯇꯦꯟꯁꯟ ꯀꯣꯟꯗ ꯇꯧꯋꯣꯕ
ꯆꯥꯔꯖꯥꯔ ꯂꯩꯕꯗꯨ
ꯀꯔꯤ ꯏꯅꯣ ꯑꯗꯨ ꯇꯧꯅꯦ ꯂꯦꯝꯒꯤ ꯅꯠꯇꯕ ꯆꯥꯔꯖꯔ ꯑꯃ ꯂꯩꯕꯅꯦ ꯎꯝ ꯀꯗꯥꯏꯗꯔ ꯈꯪꯗ꯭ꯔꯦ ꯑꯃꯗꯤ ꯂꯩꯕꯅꯦ
ꯇꯥꯠ ꯇꯥꯞꯁꯤ ꯑꯣꯏꯔꯝꯃꯣꯏ
ꯈꯪꯗꯦ ꯁꯤꯔ ꯁꯤꯗꯕ꯭ꯔꯥ
ꯋꯥ ꯉꯥꯡꯅꯤꯡꯉꯥꯏꯁꯨ ꯂꯩꯇ꯭ꯔꯦ
ꯅꯥꯁꯛꯇꯨꯒ
ꯅꯁꯥꯛꯇꯨ ꯌꯦꯡꯌꯣ ꯖꯥꯄꯛꯗꯥꯏ ꯃꯥꯂꯒ
ꯑꯁꯝ ꯔꯥꯏꯐꯜꯗ ꯑꯃꯨꯛ ꯀꯥꯔꯨꯀꯣ ꯅꯪ
ꯀꯅꯤꯡꯗ꯭ꯔꯦ ꯏꯕꯦꯝꯃ ꯑ
ꯑꯦꯠꯃꯤꯁꯟ ꯇꯧꯔꯒ ꯂꯣꯏꯔꯦ ꯀꯩꯅꯣ ꯑꯦꯃꯤꯁꯟ ꯇꯧꯗ꯭ꯔꯁꯨ ꯀꯣ ꯀꯥ
ꯑꯩꯗꯤ ꯇꯤ ꯁꯤ ꯂꯣꯏ ꯂꯧꯊꯣꯛꯄꯅꯤꯅ ꯑꯗꯨꯝ ꯑꯦꯠꯃꯤꯁꯟ ꯑꯃꯨꯛ ꯇꯧꯒꯗꯧ ꯃꯥꯜꯂꯦ
ꯎꯝ ꯌꯥꯏ ꯇꯧꯗ ꯂꯧꯊꯣꯛꯑꯁꯨ ꯌꯥꯏ
ꯑꯗꯨ ꯑꯣꯏꯔꯁꯨ ꯀꯥꯅꯤꯡꯗꯔꯦ
ꯀꯥꯔꯨꯅꯨ ꯑꯗꯨꯗꯤ
ꯎꯝ ꯃꯊꯥꯡ ꯆꯍꯤꯗ ꯑꯣꯏꯅ ꯀꯥꯈ꯭ꯔꯒꯦ
ꯗꯤꯃꯥꯁꯨ ꯂꯥꯛꯇ꯭ꯔꯦꯅꯦ
ꯎꯝ
ꯇꯥꯕ꯭ꯔꯣ
ꯍꯧ ꯇꯥꯏꯌꯦ
ꯏꯟꯁꯥꯡ ꯊꯣꯡꯉꯨꯀꯣ ꯅꯪ
ꯅꯪ ꯊꯣꯡꯉꯣ
ꯏꯟꯁꯥꯡ ꯊꯣꯡꯉꯣ ꯅꯪ
ꯅꯣꯡ
ꯂꯥꯛꯀꯗꯧꯔꯦ ꯃꯥꯝꯈ꯭ꯔꯦ
ꯎꯝ ꯇꯨꯨꯝꯅꯤꯡꯉ‌ꯦꯕꯥ
ꯆꯩ ꯆꯥꯒꯅꯤ ꯏꯟꯁꯥꯡ ꯊꯣꯡꯉꯨ
ꯊꯣꯡꯗ꯭ꯔꯁꯨ ꯌꯥꯢ ꯑꯩꯗꯤ ꯄꯥꯜꯂꯦ
ꯋꯥ ꯉꯥꯡꯉꯨꯅꯦꯍꯦ
ꯉꯥꯡꯗ꯭ꯔꯥꯁꯨ ꯌꯥꯢꯗꯤ ꯍꯥꯏ
ꯀꯔꯤꯔꯣ
ꯄꯉꯥꯡꯉꯥꯡ ꯄꯉꯥꯡ ꯉꯥꯡꯗ꯭ꯔꯁꯨ ꯌꯥꯏ ꯄꯪꯉꯥ ꯉꯥꯡꯗ꯭ꯔꯥꯁꯨ ꯌꯥꯏ ꯍꯥꯏ ꯍꯥꯏꯕꯅꯦ
ꯗ‌ꯣ ꯀꯅꯥꯅ ꯍꯥꯏꯕ
ꯑꯩꯅ ꯍꯥꯏꯕꯥ
ꯀꯩ ꯆꯗꯤ
ꯐ‌ꯧꯜꯗꯨꯝ ꯐꯥꯔꯗꯤ ꯌꯥ ꯌꯥꯦ
ꯆꯗꯥꯗ ꯉꯒꯅꯨ
ꯑꯥ
ꯀꯅꯥꯒꯤ ꯑꯣ ꯇꯣꯔ
ꯑꯪ
ꯀꯅꯥꯒꯤ ꯎꯠꯇꯣꯔꯣ
ꯈꯪꯉ ꯀꯗꯥ ꯍꯥꯏꯗꯒꯦꯔ
ꯎ ꯃꯄꯥꯟꯗ ꯐꯤ ꯐꯥꯎꯕꯗꯣ
ꯂꯥꯏꯇ ꯂꯥꯏꯇ
ꯂꯩꯕꯅꯤ ꯂꯩꯕꯅꯤ ꯂꯩꯇ꯭ꯔꯣ
ꯑꯩ ꯑꯩ ꯍꯧꯖꯤꯛꯁꯦ ꯃꯄꯥꯟꯗꯅꯦ ꯂꯩꯇꯦ
ꯂꯩꯔꯝꯒꯅꯤ ꯌꯦꯡꯉꯣ
ꯂꯩꯇꯦ ꯐꯣꯟ ꯂꯥꯎ ꯏꯁꯄꯤꯀꯔꯁꯨ ꯊꯝꯕ ꯌꯥꯗꯦ ꯇꯔꯤꯁ ꯇꯥ ꯁꯤꯗꯤ
ꯇꯨꯝꯃꯤꯟ ꯂꯩꯌꯣ ꯍꯥꯏꯔꯀꯣ
ꯑꯥꯎ ꯀꯅꯥꯔꯣꯔꯣ ꯃꯩꯇꯩ ꯂꯣꯟ ꯉꯥꯡꯒ ꯍꯤꯟꯗꯤ ꯍꯤꯟꯗꯤ ꯂꯣꯟ ꯉꯥꯡꯕ ꯍꯩ ꯍꯥꯏꯗꯤ
ꯉ ꯉꯕ ꯅꯤꯄꯅꯤ ꯑꯗꯨ
ꯎꯝ ꯃꯥꯗꯨ ꯀꯔꯤ ꯁꯔꯅ
ꯀꯔꯤ ꯌꯦꯟꯁꯥꯡ ꯆꯥꯁꯤꯔ
ꯎꯝ ꯊꯟ꯭ꯔꯔꯤ
ꯌꯦꯟꯗꯣ ꯌꯦꯡꯉꯣ ꯂꯩꯕ꯭ꯔꯥ
ꯑꯣ ꯅ ꯃ ꯊꯗꯧ ꯄꯨꯔꯥ
ꯎꯝ
ꯎꯝ
ꯀꯩ ꯅ ꯊꯥꯗꯣꯛꯈꯔꯦ
ꯊꯗꯣꯛꯑꯣ ꯊꯗꯣꯛꯑꯣ
ꯃꯈꯣꯡ ꯄꯦꯔꯦꯂꯥꯏꯁ ꯇꯧꯕꯗꯣ ꯌꯦꯡꯉꯣ
ꯀꯇꯂꯥꯏ ꯇꯧꯕꯒ ꯂꯥꯏꯔꯤ ꯍꯧꯖꯤꯛ ꯃꯥꯒꯤ ꯆꯦꯡꯗꯤ
ꯑ
ꯎ ꯆꯦ ꯔꯥꯏꯁ
ꯂꯩꯕꯅꯦ ꯌꯦꯟ ꯃꯀꯣꯟꯒꯤ ꯌꯦꯟ ꯇꯨꯝꯕꯒꯤ ꯃꯅꯥꯛꯇ
ꯋꯥ
ꯂꯩꯕ꯭ꯔꯥ
ꯁꯤꯗꯤ
ꯂꯩꯕ꯭ꯔꯣ
ꯇꯏ
ꯇꯕ
ꯎꯝ